ꯑꯁꯔꯕ꯭ꯔꯣ ꯀꯩꯅꯅꯦ ꯇꯒ ꯃꯔ ꯑꯣꯏꯣꯏꯗꯨꯅ ꯀꯔꯤꯒꯅꯣ ꯅꯤꯡꯉꯤꯕꯅꯣ ꯎꯝꯣ ꯀꯩꯅꯅꯤ ꯁꯤ ꯁꯤꯛ ꯂꯥꯎꯑꯣꯗꯕꯣ
ꯑꯆꯥꯄꯣꯠꯁꯦ ꯀꯩꯅꯣ ꯀ꯭ꯂꯤꯞ ꯐꯥꯖꯤꯟꯒꯦ ꯇꯧꯕ
ꯍꯧꯖꯤꯛ ꯑ ꯂꯥꯏꯔꯤꯛ ꯇꯥꯛꯂꯛꯀꯅꯦꯕ
ꯇꯥꯡꯒꯣ ꯇꯥꯒꯣ
ꯀꯔꯤ ꯊꯪ ꯆꯥꯏ
ꯑꯦꯟꯁꯥꯡꯁꯦ ꯂꯐꯨ ꯏꯔꯣꯜꯂꯦ ꯀꯥꯡꯍꯧ ꯑꯃ ꯉꯁꯥꯏ ꯑꯌꯨꯛꯀꯤ ꯇꯧꯔꯦ ꯑꯅꯤ ꯉꯁꯥꯏ ꯑꯌꯨꯛꯀꯤ ꯏꯆꯦꯅ ꯄꯤꯔꯛꯄ ꯀꯣꯕꯤ ꯁꯥꯛ ꯑꯃ ꯇꯧꯦ ꯌꯥꯏ ꯑꯩꯗꯤ ꯊꯨꯝꯒꯤ ꯃꯤꯗꯅ ꯊꯨꯝ ꯊꯣꯡꯕꯅꯦꯗꯤ
ꯊꯣꯡ
ꯀꯥꯡꯈꯧ ꯉꯧꯕ ꯊꯨꯝꯧ ꯊꯨꯝꯗꯣ ꯀꯥꯡꯈꯧ ꯉꯧꯗꯣꯛꯄ ꯉꯇꯅꯦ ꯅꯝꯅ ꯈꯤꯇꯪ ꯋꯥꯠꯅ ꯍꯥꯞꯀꯦ ꯇꯧꯔꯤꯅꯤꯅꯦ ꯑꯩꯅ ꯋꯥꯠꯂꯤꯅꯤꯅ ꯍꯥꯞꯆꯩꯅꯦꯕ ꯑꯩꯒꯤꯗꯣ
ꯌꯦꯔꯨꯝ ꯀꯧꯕꯗ ꯊꯨꯝꯁ ꯌꯥꯛꯑꯕ ꯑꯦꯅꯥꯂꯤꯁꯅ ꯆꯥꯕꯁꯤꯗ ꯁꯤ ꯁ꯭ꯋꯥꯏꯗꯦꯅ ꯍꯥꯏꯔ ꯁꯤꯍꯥꯛ ꯌꯥꯏꯌꯦꯅ ꯑꯗꯩꯗꯩꯗꯤ ꯊꯨꯝꯁꯤ ꯊꯥꯛꯀꯗꯕ ꯀꯤꯖꯔꯦ
ꯏꯁ ꯍꯧꯖꯤꯛꯀꯥꯟꯁꯦ ꯄꯨꯡꯍꯥꯗ ꯍꯥꯞꯀꯠꯆꯩꯗꯣ ꯀꯩꯅꯣ ꯈꯪꯗꯦ ꯄꯣꯡ ꯈꯨꯠꯀꯁꯤ ꯂꯣ ꯄꯨꯔꯤ ꯈꯨꯗꯥꯥꯏ ꯉꯥꯛꯇ ꯉꯥꯏꯔꯦ
ꯑꯦ ꯇꯨꯝꯣꯒꯣꯛꯂꯥꯛ ꯐꯣꯡꯒꯗ
ꯀꯔꯤ ꯇꯔꯕꯤꯗ
ꯀꯟ ꯇꯧꯔꯃꯤ ꯂꯩ
ꯐꯣꯟ ꯇꯧꯔ ꯊ ꯇꯧꯗ꯭ꯔꯕꯣ ꯃꯣꯟꯗ ꯇꯧꯗ꯭ꯔꯒ ꯍꯥꯏꯔꯕꯣ ꯎꯝ
ꯐ
ꯍ ꯇꯅ ꯄꯨꯔ ꯉꯔ ꯂ ꯄ ꯍꯥꯏꯗꯤ
ꯂ
ꯍꯪꯖꯅ ꯎꯝ ꯑꯩꯇꯔ ꯀꯦꯔꯣ ꯎꯝ ꯍꯋꯥꯏ ꯂꯩꯦ ꯇꯥꯏ
ꯀꯔꯤ
ꯍ ꯋꯥꯏꯒꯂꯦ ꯊꯥꯏꯥꯏꯁꯨ
ꯇꯥꯎ ꯂꯃꯣ ꯇꯕ ꯌꯥꯗ
ꯀ
ꯇꯤꯟ ꯐꯣꯔꯇꯤ ꯁꯤꯛꯁꯇ꯭ꯔꯤꯋꯤꯌꯝ ꯊꯣꯡꯁꯤꯅ ꯑꯕ꯭ꯔꯣꯁ ꯃꯇꯟ ꯍꯥꯏꯕ ꯃꯃꯤꯡꯁꯤ ꯁꯤꯖꯤꯟꯅꯔꯒ ꯐꯣꯂ ꯍꯥꯏꯕ ꯍꯥꯏꯖꯤꯕꯨꯊꯣꯛꯈꯤ
ꯎꯝ ꯑꯗꯩ ꯑꯩ ꯀꯣꯛ ꯂꯥꯎꯔꯒꯗꯕ ꯃꯥꯅꯤꯀꯣ
ꯅꯪ ꯍꯥꯞꯅꯤꯡꯕ ꯂꯩꯔꯗꯤ ꯍꯥꯏꯔꯛꯑꯣ
ꯀꯕ
ꯑꯩꯅ ꯍꯥꯏꯔꯤꯁꯤꯗ ꯑꯩꯅ ꯍꯥꯏꯔꯤꯁꯤ ꯗ ꯎꯝ
ꯑꯅꯦ ꯊ ꯂ ꯀꯗꯤ ꯀꯥꯏ ꯏ ꯂꯥꯛꯦ ꯎꯝ
ꯑꯇꯝꯕꯥꯏꯕꯨ ꯀꯩꯅꯣ ꯈꯪꯉꯛꯇꯕꯤꯅꯤ
ꯇꯥꯛꯗꯕꯗꯤ ꯐꯖꯗ꯭ꯔꯣ
ꯐꯣꯛꯂꯣ ꯅꯠꯇꯕꯤ ꯐꯦꯛꯂꯣ ꯍꯥꯏꯕ ꯑꯃ ꯂꯩ ꯅꯪ ꯇꯥꯕ꯭ꯔ
ꯇꯗ꯭ꯔꯤ
ꯍꯦꯛꯂꯣꯔ ꯍꯥꯏꯖꯦ ꯍꯤ ꯁꯥꯔ ꯑꯦꯝꯗꯣ ꯏꯍꯥꯟ ꯍꯥꯟꯅ ꯁꯤꯖꯤꯟꯅꯩ ꯍꯥꯏ
ꯐꯦꯠꯂꯣꯔꯖꯦ
ꯈꯪꯖꯜꯂꯨ
ꯎꯝ ꯅꯥꯏꯟꯇꯤꯟ ꯐꯤꯊꯤ ꯅꯥꯏꯟꯗ
ꯎꯝ ꯑꯗꯨ ꯐꯦꯛꯂꯣꯔ ꯍꯥꯏꯁꯦ ꯀꯩꯅꯣꯕ
ꯑꯁꯦꯡꯕ ꯅꯠꯇꯕ ꯑꯁꯦꯡꯕ ꯃꯥꯟꯅꯕ ꯃꯥꯅꯕ ꯁꯦꯝꯕ ꯐꯣꯛꯂꯣꯔꯅꯦ ꯍꯥꯏ
ꯎꯝ ꯑꯣ ꯐꯣꯛꯂꯣꯔꯁꯦ ꯁꯥꯖꯕ ꯐꯣꯛꯂꯣꯔ
ꯃꯗꯤ ꯍꯣꯏ ꯑꯣꯏꯕꯗꯣ ꯃꯥꯗꯤ ꯑꯁ ꯁꯥꯖꯤꯟꯅꯕ ꯑꯁꯦꯡꯕ ꯑꯣꯏꯗꯕ ꯐꯦꯛꯂꯣꯔ ꯁꯤ ꯑꯥꯔ ꯑꯦꯝ ꯗꯣꯔꯁꯟꯅ ꯍꯧꯗꯣꯛꯄ
ꯀꯩ ꯑꯃꯒ ꯂꯩ ꯐꯣꯛꯂꯣꯔꯤꯁ ꯃꯁ ꯍꯥꯏꯅ ꯐꯣꯛꯂꯣꯔꯤꯁ ꯃꯁ ꯁꯤꯍꯤꯅ ꯍꯥ ꯀꯩꯅꯣꯅ ꯍꯧꯗꯣꯛꯄ ꯍꯟꯁ ꯃꯣꯁꯔ ꯍꯥꯏꯗꯅ ꯑꯃ ꯂꯩ ꯁꯨꯕꯤꯅ ꯍꯧꯗꯣꯛꯄ ꯃꯥꯅꯁꯤꯖꯤꯟꯅꯩ ꯂꯩꯍꯥꯏ
ꯎꯝ ꯂꯩ ꯇꯥꯔꯥꯑꯝꯅꯦ ꯑꯩꯁꯨ ꯑꯣ ꯑꯣ ꯍꯥꯏꯔꯦ ꯇꯥꯕꯅꯦ
ꯑꯩ ꯉꯁꯤꯒꯤ ꯂꯥꯏꯔꯤꯛ ꯄꯥꯗ꯭ꯔꯤ ꯅꯣꯡꯉꯥꯜꯂꯛꯄꯗ ꯑꯗ ꯁꯤ ꯈꯔ ꯈꯪꯈꯤꯕꯅꯤꯅ ꯇꯥꯛꯄꯗ ꯑꯩꯉꯣꯟꯗ ꯈꯤꯇꯪ ꯈꯤꯇꯪ ꯈꯪꯉꯛꯀꯅꯤꯗꯅ
ꯍ ꯆꯣ ꯋꯥ ꯁꯌꯥ
ꯅꯪꯁꯨ ꯇꯥꯁꯤꯜꯂꯣꯩꯅ ꯍꯥꯏꯁ ꯈꯤꯇꯪꯗꯤ ꯑꯃꯇꯪꯗꯤ ꯂꯧꯁꯤꯟ ꯌꯥꯏꯗꯅ ꯐꯦꯡꯒꯂꯣꯗꯤꯅ ꯑꯔꯦꯝꯝ ꯗꯣꯁꯥ ꯐꯅ ꯏꯍꯥꯟ ꯍꯥꯟꯅ ꯁꯤꯖꯤꯟꯅꯕ ꯎ ꯆꯐꯣꯛ ꯂꯣꯔꯤꯁꯃꯁ ꯍꯥꯏꯕꯁꯤꯅ ꯍꯥꯟ ꯃꯣꯁꯔ ꯁꯤꯖꯤꯟꯅ ꯁꯤꯖꯤꯟꯅꯕ
ꯎꯝ
ꯅꯥꯏꯟꯇꯤꯟ ꯁꯤꯛꯁꯇꯤ ꯇꯨꯗ ꯥꯏꯂ ꯐꯇꯟ
ꯑꯣ
ꯅꯣꯏꯒꯤ ꯅꯣꯏ ꯑꯗꯨꯒ ꯂꯣꯏ ꯐꯣꯛꯂꯨꯔ ꯇꯝꯃꯦ ꯇꯝꯕꯗ ꯁꯤꯒꯨꯝꯕꯁ ꯌꯥꯎꯗ꯭ꯔꯣ
ꯐꯔꯗꯤ ꯌꯥꯦ ꯑꯗꯨ ꯈꯪꯗꯦ ꯑꯩꯈꯣꯏꯗꯤ ꯑꯣꯖꯥ ꯑꯗꯨꯅ ꯐꯖꯅ ꯇꯥꯛꯄꯤꯔꯛꯇꯦꯕ ꯇ ꯇꯥꯛꯄꯤꯗꯕꯒꯨꯝꯕꯗꯨ ꯃꯤꯒꯤ ꯗꯣꯁꯇ ꯂꯣꯏꯅ ꯄꯥꯜꯂꯦꯕ ꯑꯗꯨ ꯇꯥꯔꯛ꯭ꯔꯦ ꯊꯗꯣ
ꯁꯤꯅ ꯇꯝꯕꯗ ꯌꯥꯎꯗ꯭ꯔꯤꯕ ꯐꯣꯛꯂꯣ
ꯏ ꯃꯥꯁꯇꯔ ꯇꯝꯕꯅꯦ ꯌꯥꯎꯛꯇ꯭ꯔꯤ ꯃꯊꯪ ꯌꯥꯎꯗꯧ ꯃꯥꯜꯂꯦ ꯑ ꯐꯣꯔꯠ ꯁꯦꯃꯤꯁꯇꯔꯗ ꯌꯥꯎ ꯃꯥꯜꯂꯦ ꯍꯧꯖꯤꯛ ꯏꯆꯦ ꯁꯥꯔꯁꯨ ꯃꯣꯏ ꯀꯩꯅꯣ ꯇꯧꯔꯤꯕꯅꯤ
ꯑꯁꯤ ꯐꯥꯔꯁ ꯁꯦꯀꯦꯟꯁꯤꯗ ꯇꯝꯗꯦ ꯑꯗꯨꯗꯤ ꯄꯣꯛꯂꯁꯦ
ꯑꯗꯨꯗ
ꯍꯥꯏꯕ ꯌꯥꯝ ꯋꯥꯠꯑꯦ
ꯑꯣ
ꯍꯥꯏꯕ ꯑꯩꯗꯤ ꯅꯪ ꯈꯔ ꯈꯪꯂꯝꯝꯒꯅꯦ ꯑꯩꯅ ꯍꯥꯏꯖꯩ
ꯑꯩ ꯀꯅꯤ ꯈꯗꯤꯅ ꯈꯗ
ꯍꯥꯏꯃ ꯑꯩꯗꯤ ꯅꯪ ꯀꯔꯤꯝ ꯈꯪꯗꯗꯗꯤ ꯑꯩꯅ ꯉꯁꯥꯏꯗꯒꯤꯩ ꯉꯥꯡꯉꯁꯦ
ꯣ ꯑꯗꯨ ꯑꯔ ꯁ ꯇꯥꯔꯦꯕ
ꯍꯩꯚ ꯁꯤꯗꯤ ꯌꯥꯝ ꯑꯩꯅ ꯉꯥꯡꯁꯤ ꯌꯥꯝ ꯊꯤꯅ ꯕꯦꯁꯤꯛ ꯑꯣꯏꯕꯅꯦ ꯌꯥꯝ ꯊꯤꯅ ꯑꯉꯥꯡ ꯃꯆꯥꯅꯁꯨ ꯈꯪꯒꯗꯕ ꯍꯥꯏꯗꯣ
ꯑꯥꯔ ꯑꯦꯝ ꯗꯔꯁꯟ ꯀꯩꯀꯥꯗꯨꯕꯨꯗꯤ ꯇꯥꯔꯦꯕ ꯑꯗꯨꯒꯤ ꯍꯧꯖꯤꯛꯀꯤ ꯀꯔꯤꯕ ꯐꯣꯛ ꯂꯣꯔ ꯐꯣꯛꯂꯣꯅꯠꯇꯊꯣꯛꯈꯩꯕ ꯅꯠꯇꯦ ꯅꯠꯇꯦ ꯐꯦꯛꯂꯣꯗꯣ ꯐꯦꯛ ꯂꯣꯏꯨꯔꯀꯥꯟꯗꯗꯤ ꯇꯥꯗ꯭ꯔꯤꯕ ꯑꯩꯗꯤ ꯑꯃꯨꯀ ꯇꯥꯖꯗ꯭ꯔꯤ ꯄꯣꯛꯄꯗꯤ ꯍꯥꯏꯕꯅꯦꯕ
ꯀꯦꯀꯣ ꯑꯃꯨꯛ ꯍꯥꯏꯔꯒꯦꯀꯣ ꯃꯀꯣꯛꯇꯒꯤ ꯉꯁꯥꯏꯒꯤ ꯉꯁꯥꯏꯒꯤ ꯑꯁꯤꯗꯤ ꯈꯪꯁꯦ ꯑꯁꯤ ꯑꯍꯥꯟꯕꯁꯤꯗꯤ ꯈꯪꯗꯕ ꯌꯥꯗꯕꯅꯤ ꯁꯤꯒꯤ ꯐꯣꯛꯂꯣ ꯍꯥꯏꯕ ꯋꯥꯍꯩꯁꯦ ꯀꯅꯥꯅ ꯏꯍꯥꯟ ꯍꯥꯟꯅ ꯁꯤꯖꯤꯟꯅꯈꯤ ꯍꯧꯗꯣꯛꯈꯤ ꯍꯥꯏꯕꯗꯣ
ꯑꯣꯝ
ꯐ ꯑꯩꯠꯇꯤꯟ ꯐꯣꯔꯇꯤ ꯁꯤꯛꯁꯁꯤꯗꯅꯦ
ꯑꯣ
ꯋꯤꯂꯤꯌꯝ ꯖꯣꯟ ꯊꯣꯝꯁ ꯍꯥꯏꯕ ꯏꯪꯂꯦꯟ ꯃꯆꯥꯁ ꯁꯤꯅ ꯏꯍꯥꯟ ꯍꯥꯟꯅ ꯁꯤꯖꯤꯟꯅꯩ ꯑꯗꯨꯣꯏꯅꯦꯕ ꯑꯗꯨꯗ ꯃꯥꯅ ꯁꯤꯒꯤ ꯋꯤꯂꯤꯌꯝ ꯖꯣꯟ ꯊꯣꯡꯁꯤꯅ ꯁꯤꯖꯤꯟꯅꯕ ꯃꯇꯝꯗ ꯃꯥꯏ ꯃꯃꯤꯡ ꯁꯤꯖꯤꯟꯅꯗꯦꯕ ꯃꯥꯏ ꯃꯃꯤꯡ ꯂꯣꯠꯂꯒ ꯁꯤꯖꯤꯟꯅꯩꯕ ꯎꯝ ꯂꯣꯠꯂꯤꯕ ꯃꯃꯤꯡꯁꯤꯅ ꯑ ꯂꯣꯠꯂꯤꯕ ꯃꯃꯤꯡꯁꯤꯅ ꯑꯦꯝꯕ꯭ꯔꯣꯁ ꯈꯤꯇꯪ ꯀꯧꯋꯦꯕ
ꯑꯣ ꯑꯣ
ꯑꯁꯤ ꯁꯤꯖꯤꯟꯅꯔꯒ
ꯎꯝ ꯑꯗꯨꯒꯨꯝꯕ ꯃꯥꯒꯤ ꯍꯧꯔꯛꯄꯒꯤ ꯏꯗꯥꯏꯗꯨꯗꯤ ꯈꯔ ꯈꯪꯈꯤꯕꯅꯦꯕ ꯑꯗꯨꯅ ꯏꯆꯦꯒꯤ ꯍꯧꯖꯤꯛꯀꯤ ꯍꯥꯏꯔꯛꯄꯗꯨꯗꯤ ꯑꯩ ꯌꯥꯝ ꯀꯨꯞꯊꯈ꯭ꯔꯦ ꯑꯩ ꯈꯪꯗ꯭ꯔꯦꯕ
ꯍꯣꯏ ꯑꯁꯤꯕꯨꯗꯤ
ꯍ
ꯁꯤ ꯅꯕꯁꯤꯅ ꯑꯁꯤ ꯎꯝ ꯃꯣꯏꯒꯤ ꯃꯦꯒꯥꯁꯤꯅꯝ ꯂꯩꯕ ꯑꯦꯊꯦꯅꯤꯌꯝ ꯀꯧꯕ ꯑꯃ ꯑꯁꯤꯗ
ꯎ
ꯑꯥꯒꯁ ꯇ꯭ꯋꯦꯟꯇꯤ ꯇꯨꯗ ꯐꯣꯡꯉꯦꯕ ꯑꯁꯤꯗ ꯍꯥꯄꯛꯄ
ꯑꯣ ꯍꯧꯖꯤꯛꯀꯤ ꯀꯔꯤ ꯑꯃ ꯆꯦꯒꯦ ꯍꯥꯏꯕꯒꯤꯗꯨ ꯀꯔꯦ ꯑ ꯇꯧꯔ ꯗꯣꯠꯂꯒ ꯑꯗꯨꯗꯒꯤ ꯆꯗ ꯀꯩꯅꯣꯗ ꯍꯥꯄ ꯣꯁꯃꯗ
ꯑꯔ
ꯑꯣ ꯑꯣ ꯑꯣ
ꯑꯗꯨꯒ ꯑꯦꯊꯤꯅꯤꯌꯝꯗ ꯍꯥꯄꯛꯄ ꯃꯥꯅꯦ ꯏꯔꯒ ꯄꯤꯈꯤꯕꯁꯤꯅꯅꯦꯦ ꯇꯨꯌꯦꯜꯐ ꯑꯣꯒꯁꯇ ꯄꯤꯈꯤꯕ
ꯑꯣ
ꯑꯗꯨꯒ ꯑ ꯍꯣꯏ ꯑꯗꯨꯒ ꯐꯣꯡꯉꯛꯄꯁꯤꯅ ꯑꯥꯒꯁ ꯇ꯭ꯋꯦꯟꯇꯤ ꯇꯨꯗ ꯐꯣꯡꯉꯛꯄ
ꯎꯝ
ꯍꯥꯏꯗꯤ ꯃꯤ ꯃꯌꯥꯝꯗ ꯈꯪꯍꯜꯂꯛꯄꯗꯣ ꯑꯥꯒꯁ ꯇ꯭ꯋꯦꯟꯇꯤ ꯇꯨꯁꯤꯗ ꯑꯣꯏꯗꯣꯏꯅꯦꯕ ꯑꯁꯕꯤꯗ
ꯦ ꯎꯝ ꯎ ꯑꯗꯨꯗꯣ ꯑꯩ ꯈꯔꯗꯤ ꯍꯧꯔꯛ ꯣꯐꯠꯇꯗꯤ ꯈꯔ ꯑꯗꯨ ꯀꯝ ꯈꯔ ꯍꯥꯏꯕꯗꯤ ꯇꯥꯈ꯭ꯔꯕꯅꯤ ꯁꯨ ꯍꯥꯏꯗꯤ ꯀ ꯂꯩꯔꯨ ꯌꯥꯗꯦ ꯃꯥꯒꯤꯗꯤ ꯐꯥꯈꯤꯕ ꯀꯩꯀꯥꯁꯤ ꯑ ꯀꯥꯎꯗꯣꯏꯔꯤ ꯍꯣꯏꯕ ꯆꯗꯨ
ꯑꯗꯨꯒ ꯁꯤ ꯐꯣꯛ ꯂꯣꯟꯁꯦ ꯐꯣꯛ ꯂꯣꯟ ꯍꯥꯏꯕ ꯋꯥꯒꯤꯁ ꯂꯥꯅꯦ ꯃꯃꯥꯡꯗꯅꯅꯦ ꯄꯣꯄꯨꯂꯔ ꯑꯦꯟꯇꯤꯀ꯭ꯋꯤꯇꯤꯁ ꯅꯠꯇ꯭ꯔꯒ ꯄꯣꯄꯨꯂꯔ ꯂꯤꯇꯔꯦꯆꯔ ꯍꯥꯏꯔꯒ ꯈꯪꯅꯔꯝꯃꯦꯕ
ꯑꯣ
ꯎꯝ ꯍꯥꯟꯅ ꯀꯔꯤ ꯃꯃꯤꯡ ꯈꯪꯅꯔꯝꯃꯤ ꯍꯥꯏꯕꯀꯥꯟꯁꯤ ꯄꯣꯄꯨꯂꯔ ꯏꯟꯇꯤꯀ꯭ꯋꯤꯇꯤꯁ ꯅꯠꯇ꯭ꯔꯒ ꯀꯄ ꯂ ꯂꯤꯇꯔꯦꯆꯔ ꯁꯤ ꯍꯥꯏꯔ ꯈꯪꯅꯔꯝꯃꯦꯕ
ꯎ
ꯑꯗꯨꯒ ꯑꯁꯤ ꯏꯪꯂꯦꯟꯗ ꯈꯪꯅꯕ ꯃꯃꯤꯡꯅꯦꯕ ꯑꯅꯤꯁꯦ
ꯑꯣ ꯄꯣꯄꯨꯂꯔ ꯑꯦꯗꯤꯤꯒꯤꯦꯇ꯭ꯌꯨꯁꯦ
ꯍꯣꯏ ꯑꯗꯨꯒ ꯄꯣꯄꯨꯂꯔ ꯂꯤꯇꯔꯦꯆꯔꯁꯤꯒꯗꯤ
ꯎꯝ
ꯑꯁꯤꯁꯤ ꯏꯪꯂꯦꯟꯗ ꯈꯪꯅꯕ ꯑꯣꯏꯔꯅꯤ ꯍꯥꯏꯕꯗꯨ ꯌꯣꯟ ꯊꯣꯂꯛꯄ ꯑꯩꯁꯦ ꯃꯥꯁꯦ ꯏꯪꯂꯪꯂꯦꯟꯗꯒꯤꯅꯤꯅ ꯍꯥꯟꯅ ꯑꯁꯤ ꯈꯪꯅꯔꯝꯕꯗꯒꯤ ꯍꯣꯂꯣꯔꯦ ꯍꯥꯏꯕꯁꯦ ꯄꯨꯊꯣꯔꯛꯄ ꯑꯣꯏꯗꯣꯏꯅꯤꯠꯇꯅ
ꯎ ꯏꯃꯦꯜꯁꯤꯗ ꯈꯪꯖꯔꯛꯄꯗꯒꯤ ꯐꯣꯂꯨꯔꯗꯤꯦ ꯁꯥꯏꯃ ꯂꯣꯂꯛꯄꯗ ꯄꯨꯊꯣꯛꯀꯗꯣꯏ
ꯍꯣꯏ ꯏꯟꯪꯂꯦꯟꯗꯨꯗ ꯍꯥꯟꯅꯗꯤ ꯃꯃꯤꯡꯗꯣ ꯄꯣꯄꯨꯂꯔ ꯑꯦꯟꯇꯤꯀ꯭ꯋꯤꯇꯤꯁ ꯅꯠꯇ꯭ꯔꯒ ꯄꯣꯄꯨꯂꯔ ꯂꯤꯇ꯭ꯔꯦꯆꯔ ꯍꯥꯏꯅ ꯈꯪꯅꯔꯝꯕꯗꯒꯤ ꯃꯥꯅ ꯐꯣꯛꯂꯣ ꯍꯥꯏꯔꯒ ꯃꯃꯤꯡꯁꯦ ꯊꯣꯜꯂ ꯄꯨꯊꯣꯔꯛꯄ ꯑꯣꯏꯗꯣꯏꯅꯤꯗꯅ
ꯊꯥꯎꯋꯦ
ꯊꯣꯂꯦ ꯀꯗꯤ ꯐꯨꯂꯣꯏ ꯍꯥꯏꯖꯦ
ꯎꯝ ꯎꯝ ꯏꯅꯦ ꯌꯣꯟꯊꯣꯟꯁꯤꯗ ꯄꯨꯊꯣꯔꯛꯇꯣꯏꯅꯦꯕ ꯎꯝ ꯑꯣ ꯑꯣ
ꯑꯗꯨꯒ ꯃꯣꯏꯅ ꯁꯨꯃꯥꯏꯅ ꯏꯪꯂꯦꯟꯗ ꯄꯨꯊꯣꯔꯛꯄ ꯃꯇꯝꯁꯤꯗ ꯑꯇꯣꯞꯄ ꯂꯝꯁꯤꯡꯗꯁꯨ ꯐꯣꯛꯂꯨꯔꯁꯦ ꯇꯣꯉꯥꯟ ꯇꯣꯉꯥꯟꯕ ꯃꯃꯤꯡꯁꯤꯡꯗ ꯃꯥꯏ ꯃꯥꯏ ꯈꯪꯅꯕꯗꯣ
ꯑꯣ
ꯑꯗꯨ ꯑꯣꯏ ꯍꯥꯏꯕꯥ
ꯑꯗꯨꯗꯤ ꯍꯧꯔꯛꯐꯝꯁꯦ ꯏꯪꯂꯦꯟꯗꯅꯤ ꯑꯣꯏꯗꯣꯏꯅꯦꯕ ꯅꯠꯇ꯭ꯔꯥ ꯐꯨꯂꯣꯏ ꯔ ꯈꯣꯏꯖꯦ ꯎꯝ
ꯑꯗꯨꯕꯨ ꯍꯥꯏꯁꯦ ꯐꯣꯂꯣꯔꯗꯣ ꯑꯗꯨꯗꯩ ꯍꯧꯔꯛꯑꯦ ꯐꯣꯂꯣꯔ ꯍꯥꯏꯕ ꯋꯥꯍꯩ
ꯎꯝ ꯄꯣꯠꯂꯨꯔꯁꯤꯗꯤ ꯍꯥꯟꯅꯗꯒꯤ ꯃꯩ ꯆꯠꯂꯛꯑꯕ ꯑꯣꯏꯗꯔ꯭ꯦ ꯑꯩꯗꯤ
ꯕꯤꯅꯦꯕ ꯑꯗꯣ ꯃꯥꯅ ꯁꯤꯗꯤ ꯃꯃꯤꯡꯁꯤ ꯈꯇꯪ ꯄꯨꯊꯣꯔꯛꯑꯦ ꯍꯥꯏꯕꯩ ꯋꯥꯅꯦꯕ
ꯑꯆꯥ ꯑꯆꯥ
ꯑꯗꯨꯒ ꯁꯤ ꯍꯥꯟꯅ ꯃꯃꯤꯡ ꯑꯅꯤꯗ ꯈꯪꯅꯔꯝꯃꯦ ꯍꯥꯏ ꯍꯥꯏꯗ ꯁꯨꯃꯥꯏꯅ ꯑꯇꯣꯞꯄ ꯂꯝꯖꯤꯡꯗꯁꯨ ꯃꯥꯒꯤ ꯃꯥꯒꯤ ꯈꯪꯅꯔꯝ